ꯍꯜꯂꯣ ꯇꯥꯕ꯭ꯔꯣ
ꯑꯣ ꯇꯥꯔꯦ ꯇꯥ ꯑꯩꯒꯤ ꯅꯨꯡꯁꯤꯔꯕ ꯏꯃꯥꯟꯅꯕꯤ ꯅꯪ ꯅꯨꯡꯉꯥꯏꯕ꯭ꯔꯣ
ꯅꯨꯡꯉꯥꯏꯔꯤ ꯍꯧꯒꯠꯂꯕꯣ ꯅꯪ
ꯎꯝ ꯍꯧꯒꯠꯂꯦ ꯃꯤꯀꯞ ꯊꯣꯛꯄ ꯍꯣ ꯍꯣꯏ ꯅꯪꯒꯤ ꯅꯥꯈꯣꯜꯁꯦ ꯇꯥꯗ ꯀꯨꯏꯗꯕꯩꯔ ꯈꯪ ꯈꯪꯗꯦ ꯄꯝꯃꯦ
ꯎꯝ ꯅꯪ ꯍꯣꯔꯦꯟ ꯊꯕꯛꯀꯤ ꯆꯠꯇꯣꯏꯔꯣ
ꯊꯕꯛꯀꯤꯗꯣ ꯎꯝ ꯆꯠꯇꯣꯏꯅꯦ ꯅꯪꯁꯨ ꯆꯠꯂꯨꯁꯤꯀꯣ ꯄꯨꯡ ꯇꯔꯥ ꯃꯈꯥꯏ ꯊꯥ ꯍꯥꯏꯔꯛꯑꯦ ꯑꯗꯨꯝ ꯎꯝ
ꯊꯥꯕꯨꯗꯤ ꯊꯥꯖꯤꯟꯒ꯭ꯔꯦ ꯑ ꯑꯗꯣ ꯎꯝ ꯃꯣꯏ ꯐꯣꯟꯗꯤ ꯇꯧꯔꯛꯇꯦ ꯑꯗꯨ ꯆꯠꯄꯗꯣ ꯌꯥꯗꯣꯏꯔꯣ
ꯌꯥꯅꯤ ꯑꯗꯨꯝ ꯍꯥꯏꯗꯤ ꯃꯣꯏꯒꯤꯁꯨ ꯊꯕꯛ ꯇꯧꯖꯔꯤꯅꯦꯅ ꯑꯗꯨꯅ ꯑꯗꯨꯝ ꯑꯩꯒꯤꯁꯨ ꯊꯥꯖꯤꯟꯈ꯭ꯔꯦ ꯈꯣꯖꯤꯟꯒ꯭ꯔꯦ ꯑꯗꯣ ꯊꯕꯛꯀꯤ ꯃꯇꯥꯡꯗ ꯂꯥꯛ ꯂꯄꯅꯤꯅ ꯑꯗꯨꯝ ꯍꯥꯏꯅꯔꯅꯤ ꯌꯥꯔꯅꯤꯗ ꯊꯥꯖꯤꯟꯈ꯭ꯔꯅꯤꯅ
ꯍꯣꯏ ꯊꯥꯖꯤꯟꯕꯗꯣ ꯉꯔꯥꯡ ꯊꯥꯖꯤꯟꯕꯗꯣ ꯉꯥꯏꯔꯦ ꯑꯗꯨ ꯎꯕꯗꯤ ꯎꯔꯝꯈꯤꯔꯣꯗꯧ ꯃꯥꯟꯗꯕ ꯑꯩꯅ
ꯎꯝ ꯄꯨꯡ ꯃꯥꯄꯜ ꯃꯈꯥꯏꯗꯔ ꯃꯥꯄꯜ ꯂꯩꯔꯝꯃꯣ ꯃꯣꯏꯒꯤꯗꯣ ꯍꯥꯡꯕꯅꯦꯕ
ꯀꯩꯅꯣ ꯃꯣꯏꯒꯤ ꯑꯣꯏꯅ ꯇꯣꯉꯥꯟꯅ ꯂꯩꯔꯕ ꯃꯐꯝ
ꯑ ꯑꯥ ꯑꯗꯒꯤ ꯑꯩꯅ ꯎ ꯑꯦꯟ ꯅꯠꯇꯕꯤꯗ ꯆꯝꯅ ꯍꯪꯕꯅꯦꯕ
ꯎꯝ
ꯑꯗꯨꯗ ꯃꯣꯏꯅ ꯃꯐꯝꯗꯨ ꯊꯥꯔꯛꯑꯦ ꯌꯦꯡꯅꯕ ꯑꯗꯨꯒ ꯄꯨꯡ ꯇꯔꯥ ꯃꯈꯥꯏꯗ ꯍꯥꯏꯔꯝꯃꯦ
ꯑꯗꯣ ꯃꯣꯏ ꯑꯁꯤ ꯇꯧꯔꯤꯁꯦ ꯄꯩꯁꯥ ꯀꯩꯀꯥꯗꯤ ꯑꯝꯇ ꯑꯍꯦꯟꯕ ꯂꯧꯔꯣꯏꯗꯕ ꯅꯠꯇ꯭ꯔꯣ
ꯌꯥꯧꯔꯣꯏ ꯂꯧꯧꯔꯣꯏ
ꯍꯥꯏꯗꯤ ꯃꯐꯝꯁꯦ ꯑꯩꯈꯣꯏꯅ ꯑꯄꯥꯝꯕ ꯑꯗꯨꯝ ꯈꯟ ꯌꯥꯕ꯭ꯔꯣ ꯃꯣꯏꯁꯦ
ꯑꯗꯨꯃꯗꯤ ꯑꯩꯁꯨ ꯈꯪꯗꯦ ꯑꯩ ꯑꯗꯨꯅꯗꯤ ꯈꯪꯗꯦ
ꯍꯥꯏꯗꯤ ꯇꯣꯂꯣꯞꯇꯣ
ꯎꯝ
ꯂꯤꯁꯤꯡ ꯀꯨꯟ ꯍꯦꯜꯂꯕꯨꯗꯤ ꯌꯥꯏꯗꯅꯪ ꯑꯗꯣ ꯂꯩꯐꯝ ꯆꯥꯐꯝ ꯄꯕꯤꯗꯕꯅꯤꯅ ꯑꯃꯨꯛ ꯄꯨꯂꯞ ꯃꯌꯥꯝ ꯂꯩꯃꯤꯟꯅꯗ꯭ꯔꯗꯤ
ꯂꯩꯐꯝꯒꯤꯁꯦ ꯅꯣꯏꯅ ꯍꯥꯟꯅ ꯂꯩꯔꯝꯕ ꯃꯐꯝꯗꯣ
ꯎꯝ
ꯑꯗꯨꯗꯤ ꯌꯥꯝ ꯇꯥꯡꯉ ꯑꯗꯨ ꯑꯗꯨꯗ ꯂꯩꯔꯗꯤ ꯄꯩꯁꯥꯁꯦ ꯏꯂꯦꯝ ꯂꯦꯝꯗꯧ ꯃꯥꯟꯗꯦ ꯂꯩꯐꯝ ꯁꯥꯏꯗ
ꯑꯩꯈꯣꯏꯅ ꯂꯩꯔꯨꯕ ꯃꯐꯝꯗꯣ
ꯎꯝ
ꯑꯗꯨꯅꯗꯤ ꯏꯍꯣꯡ ꯍꯣꯡꯗꯣꯏꯅꯦ ꯀꯩꯒꯤꯅꯣ ꯍꯥꯏꯕꯗ ꯕꯦꯡꯒ꯭ꯂꯣꯔ ꯃꯨꯝꯕꯥꯏꯁꯤꯗꯤ ꯑꯃꯨꯛꯀ ꯍꯦꯟꯅ ꯇꯥꯡꯉꯤꯗꯅ
ꯎꯝ ꯍꯂꯣ
ꯎꯝ ꯑꯩꯈꯣꯏꯅ ꯂꯩꯔꯨꯕ ꯑꯗꯨ ꯃꯐꯝꯗꯨꯗꯤ ꯍꯥꯏꯗꯤ ꯕꯔꯥ ꯄꯩꯁꯥꯗꯣ ꯏꯃꯥꯟꯅꯕꯤ ꯑꯃ ꯂꯩꯍꯧꯕꯗꯣ
ꯎꯝ
ꯑꯗꯨꯗꯤ ꯃꯥ ꯑꯦꯔꯣꯄ꯭ꯂꯦꯟ ꯇꯥꯐꯝꯗꯨꯗ ꯃꯅꯥꯛꯇ ꯂꯩꯍꯧꯋꯦꯕ
ꯎꯝ ꯁꯨꯗ꯭ꯔ ꯀ
ꯇꯔꯦꯠ ꯈꯛꯇꯪ ꯑꯣꯏꯍꯧꯋꯦ
ꯎꯝ ꯍꯧꯖꯤꯛꯀꯤ ꯅꯣꯏ ꯂꯩꯐꯝꯝꯒꯤꯗ‌ꯣ
ꯍꯣꯏ ꯑꯩꯈꯣꯏ ꯂꯩꯐꯝꯒꯤꯗꯨꯅ ꯑꯃꯨꯛ ꯆꯥꯛ ꯀꯩꯀꯥ ꯄꯤꯕꯅꯤꯅ ꯊꯥꯒꯤ ꯂꯤꯁꯤꯡ ꯃꯥꯄꯜ ꯑꯣꯏꯌꯦꯕ
ꯎꯝ
ꯑꯗꯣ ꯃꯥꯄꯜ ꯑꯗꯣ ꯚꯔꯥꯒꯨꯝꯕ ꯂꯧꯔꯒꯗꯤ ꯀꯥꯗꯨ ꯑꯗꯨꯗ ꯑꯩꯈꯣꯏ ꯑꯅꯤ ꯑꯍꯨꯝ ꯂꯩꯃꯤꯟꯅꯔꯒ ꯂꯤꯁꯤꯡ ꯇꯔꯦꯠ ꯅꯤꯄꯥꯜꯗꯨꯗꯤ ꯌꯦꯟꯊꯣꯛꯅꯕ ꯌꯥꯏ ꯅ ꯊꯥꯒꯤ
ꯎꯝ
ꯑꯗꯨꯅꯗꯤ ꯐꯗꯨꯕ ꯃꯥꯜꯂꯦ ꯑꯗꯣ ꯑꯇꯩ ꯃꯐꯝꯁꯤꯡ ꯑꯇꯩ ꯌꯥꯎꯔꯤꯁꯤꯡꯗꯨꯗꯤ ꯄꯩꯁꯥꯗꯣ ꯌꯥꯝ ꯊ ꯍꯥꯡꯒ ꯌꯥꯝ ꯀꯨꯏꯦꯅ
ꯑꯗꯣ ꯑꯩꯈꯣꯏ ꯏꯅꯥꯎꯕꯤꯅ ꯂꯩꯕ ꯃꯐꯝꯗꯣ ꯂꯥꯏꯔꯤꯛ ꯇꯝꯕꯒꯤ ꯑꯗꯨꯗꯤ ꯍꯣꯡꯉꯦ ꯃꯥꯁꯨ ꯀꯩꯅꯣꯗꯣ ꯍꯧꯖꯤꯛ ꯎꯝ ꯀꯤꯔ ꯂꯩꯕꯗꯣ
ꯎꯝ
ꯑꯗꯨꯗ ꯂꯩꯌꯦꯕꯀꯣ ꯃꯊꯟꯗꯒꯤꯗ ꯂꯨꯄꯥ ꯂꯤꯁꯤꯡ ꯅꯤꯄꯥꯟꯈꯛ ꯂꯧꯋꯦ ꯊꯥꯒꯤ
ꯑꯣ ꯑꯗꯨꯁꯨ ꯌꯥꯏ ꯑꯗꯨꯝ ꯃꯊꯟꯊꯒꯤꯔꯕ ꯅꯠꯇ꯭ꯔꯒ ꯄꯨꯂꯞ ꯔꯨꯝꯗꯨ ꯈꯛꯇꯪꯒꯤ ꯑꯣꯏꯅꯔꯕ
ꯅꯠꯇꯦ ꯃꯊꯟꯗꯒꯤ ꯔꯨꯝꯗꯨ ꯈꯛꯇ ꯔꯨꯝꯗꯨ ꯈꯛꯇ ꯃꯥ ꯂꯩꯌꯦꯕ
ꯎꯝ
ꯆꯥꯛꯁꯨ ꯄꯤꯕ
ꯑꯣ ꯑꯗꯨꯗꯤ ꯐꯩꯅꯦ ꯑꯗꯣ ꯀꯔꯤꯒꯨꯝꯕ ꯑꯩꯈꯣꯏ ꯑꯍꯨꯝ ꯃꯔꯤ ꯂꯩꯃꯤꯟꯅꯕꯩꯗꯤ ꯆꯥꯛ ꯄꯤꯗꯕꯗꯣ ꯑꯗꯨꯅꯗꯤ ꯐꯗꯣꯏꯕ ꯍꯥꯏꯗꯤ ꯏꯁꯥꯅ ꯊꯣꯡꯖꯔꯁꯨ ꯆꯥ ꯌꯥꯏꯗꯅ
ꯑꯗꯨ ꯑꯣꯏꯔꯗꯤ ꯄꯤꯕꯗꯨꯗ ꯂꯤꯁꯤꯡ ꯅꯤꯄꯥꯟ ꯌꯧꯔ ꯗꯤ ꯄꯤꯗꯕꯗꯗꯤ ꯈꯤꯇꯥꯪ ꯍꯣꯡꯉꯛꯑꯣꯏꯗ꯭ꯔ‌ꯣ ꯑꯗꯨ ꯄꯩꯁꯥꯗꯣ ꯍꯣꯡꯕꯗꯣ ꯑꯗꯩ ꯃꯐꯝꯁꯨ ꯂꯩꯕ ꯅꯨꯡꯉꯥꯏ ꯍꯋꯥ ꯅꯨꯡꯁꯤꯠꯇꯣ
ꯎꯝ
ꯍꯥꯟꯅꯒꯤ ꯅꯪꯅ ꯂꯩꯔꯝꯕ ꯃꯐꯝꯗꯨꯗꯤ ꯅꯪꯁꯨ ꯂꯩꯕꯗ ꯈꯪꯉꯝꯅꯤ ꯑꯗꯨꯝ
ꯍꯣꯏ ꯈꯨꯠꯁꯥ ꯑꯃ ꯇꯧꯋꯦ ꯁꯥꯁꯨ ꯁꯥꯏ ꯑꯗꯨ ꯀꯩꯅꯣꯁꯨ ꯇꯧꯋꯦ ꯍꯥꯏꯗꯤ ꯎꯝ ꯎꯝ ꯎꯐꯨꯟ ꯌꯥꯝꯅ ꯊꯣꯛꯑꯦ ꯍꯥꯏꯇꯥꯔꯦ
ꯍꯥꯏꯗꯤ ꯍꯋꯥ ꯅꯨꯡꯁꯤꯠ ꯐꯠꯇꯝꯅꯤꯅ ꯅꯥꯕꯒꯤ ꯆꯥꯡꯗꯨꯁꯨ ꯍꯦꯟꯒꯠꯇꯣꯏꯅꯤ ꯅꯠꯇ꯭ꯔ ꯊꯕꯛ ꯏꯪꯈꯥꯡ ꯇꯧꯕ ꯉꯝꯃꯛꯑꯣꯏ
ꯑꯗꯣ ꯃꯣꯏꯅ ꯍꯥꯏꯕꯗ ꯍꯥꯟꯅ ꯅꯨꯃꯤꯠ ꯀꯌꯥꯅꯤꯅꯣ ꯇꯧꯗꯣꯏꯁꯦ
ꯅꯤꯐꯨ ꯃꯉꯥꯅꯤ ꯅꯤꯐꯨ ꯃꯉꯥꯅꯤ
ꯑꯗꯨ ꯄꯩꯁꯥ ꯂꯧꯗꯕꯤꯔꯕ ꯇꯧꯗꯣꯏꯁꯦ
ꯎꯝ ꯑꯗꯨ ꯑꯇꯣꯞꯄ ꯑꯩꯅ ꯍꯥꯏꯕ ꯑꯩꯈꯣꯏ ꯃꯃꯥꯡꯗ ꯊꯥꯖꯤꯜꯂꯨꯕ ꯑꯃꯥꯗꯣ ꯑꯗꯨ ꯅꯨꯄꯥꯗꯨꯅꯁꯨ ꯊꯥꯔꯛꯑꯦꯕ ꯑꯗꯨꯗꯣ ꯊꯕꯛ ꯄꯣꯁꯠ ꯍꯥꯏꯗꯤ ꯊꯕꯛ ꯃꯑꯣꯡ ꯀꯩꯀꯥꯗꯨ ꯆꯞ ꯃꯥꯟꯅꯩꯌꯦꯕ
ꯎꯝ
ꯑꯗꯨꯅ ꯑꯩꯅ ꯈꯜꯂꯤꯁꯤꯅ ꯃꯣꯏ ꯑꯗꯨ ꯈꯛꯇꯪꯗꯤ ꯃꯌꯥꯝ ꯂꯧꯗꯧꯕ ꯃꯥꯜꯂꯦ ꯍꯧꯖꯤꯛꯀꯤ ꯅꯨꯄꯥ ꯗꯨꯁꯨ ꯑꯗꯨꯁꯨ ꯃꯣꯏꯅꯁꯨ ꯂꯧꯕ ꯃꯥꯜꯂꯦꯕ
ꯎꯝ ꯃꯣꯏꯗꯁꯨ ꯍꯥꯏꯔꯞ ꯍꯪꯖꯦ ꯑꯗꯨꯗꯤ ꯋꯥꯔꯤ ꯁꯥꯟꯅꯔꯒ
ꯍꯣꯏ ꯍꯪꯁꯦ ꯑꯩꯉꯣꯟꯗ ꯉꯔꯥꯡ ꯊꯥꯔꯛꯑꯝꯃꯦꯕ ꯑꯗꯨꯒꯤꯗꯣ
ꯑꯩꯉꯣꯟꯗꯕꯨꯗꯤ ꯊꯥꯔꯛ ꯊꯥꯔꯛꯇꯤꯌꯦ
ꯍꯥꯏꯗꯤ ꯈꯔ ꯑꯅꯧꯕ ꯑꯣꯏꯅ ꯃꯃꯥꯡꯗ ꯌꯥꯎ ꯌꯥꯎ ꯍꯥꯏꯔ ꯄꯩꯁꯥ ꯊꯤꯅꯤ ꯍꯥꯏꯕꯗ ꯌꯥꯎꯈꯤꯗꯦꯗꯅ ꯑꯩꯈꯣꯏꯗꯣ
ꯑꯝ
ꯑꯗꯨꯗꯨꯅ ꯍꯟꯗꯛꯇꯤ ꯄꯩꯁꯥ ꯊꯤꯗ꯭ꯣꯏ ꯑꯣꯏꯗꯤ ꯌꯥꯎꯔꯣꯏ
ꯎꯝ ꯍꯣꯏ ꯑꯗꯣ ꯍꯥꯏꯗꯤ ꯑꯗꯨ ꯈꯛꯇꯅꯤꯗꯅ ꯃꯣꯏꯒꯤꯗꯣ ꯃꯥꯅ ꯍꯥꯏꯔꯛꯏꯗꯣ ꯑꯗꯨꯗꯤ ꯑꯗꯣ ꯍꯧꯖꯤꯛꯀꯤ ꯃꯐꯝꯗꯨꯗꯅ ꯑꯇꯣꯞꯄ ꯊꯕꯛ ꯃꯌꯥꯝ ꯊꯕꯛ ꯑꯗꯨꯝ ꯈꯔ ꯑꯗꯨꯒꯤ ꯅꯠꯇꯕꯤꯗ ꯍꯧꯖꯤꯛꯀꯤꯁꯨ ꯀꯩꯅꯣꯒꯤ ꯅꯠꯇ꯭ꯔꯣ ꯎꯝ ꯑꯆꯥꯄꯣꯠꯀꯤ ꯀꯩ ꯀꯩ ꯄꯨꯊꯣꯛ ꯄꯨꯁꯤꯟꯒꯤ
ꯑꯗꯨ ꯈꯛꯇꯪ ꯅꯠꯇꯕ ꯃꯤ ꯂꯥꯛꯄꯗ ꯋꯥꯔꯤ ꯁꯥꯕ ꯈꯣꯠꯄ ꯑꯗꯨꯁꯨ ꯌꯥꯎꯋꯦ
ꯍꯧꯖꯤꯛꯀꯤꯗꯨꯅ ꯑꯗꯨ ꯅꯠꯇꯦꯕ ꯑꯩꯉꯣꯟꯗ ꯍꯥꯏꯔꯛꯏꯗꯨꯅ ꯁꯨꯝ ꯑꯆꯧ ꯑꯁꯥꯡ ꯃꯌꯥꯝ ꯂꯥꯛꯑꯀꯥꯟꯗ ꯆꯥꯅ ꯊꯛꯅꯕ ꯂꯨꯅ ꯅꯥꯟꯅ ꯊꯝꯕ ꯑꯗꯨꯝꯕ ꯑꯗꯨ ꯈꯛꯇꯅꯦꯕꯀꯣ ꯑꯗꯨ ꯅꯠꯇꯕ ꯑꯇꯣꯞꯄ ꯑꯃ ꯍꯥꯏꯔꯛꯏꯁꯤꯅ ꯃꯣꯏꯒꯤ ꯎꯝ ꯊꯕꯛ ꯇꯧꯐꯝ ꯑꯃ ꯂꯩ ꯍꯥꯏꯌꯦꯕ
ꯎꯝ
ꯑꯗꯨꯒꯤ ꯑꯇꯣꯞꯄ ꯑꯃꯒ ꯍꯥꯏꯔꯛꯄ ꯊꯕꯛꯁꯦ ꯎ ꯅꯠꯇꯕ
ꯑꯣ ꯑꯗꯨ ꯅꯪꯅ ꯂꯣꯏꯅ ꯄꯥꯝꯃꯦ ꯍꯥꯏꯔꯨꯕꯩ ꯑꯣꯏꯔꯝꯅꯤ ꯑꯗꯨꯕꯨꯗꯤ ꯑꯩꯒꯤꯗꯤ ꯃꯤ ꯂꯥꯛꯑꯀꯥꯟꯗ ꯋꯥꯔꯤ ꯁꯥꯕꯗꯨ ꯇꯪ ꯃꯦꯟꯈꯤꯕꯅꯦꯕ
ꯎꯝ
ꯍ ꯑꯗꯨꯅ ꯍꯧꯖꯤꯛ ꯐꯥꯎꯒꯤꯗꯤ ꯍꯥꯏꯔꯛꯇ꯭ꯔꯤ ꯑꯗꯣ ꯌꯦꯡꯉꯁꯤꯦ
ꯌꯦꯡꯉꯁꯨ ꯌꯥꯕꯨ ꯌꯥꯔꯗꯤ ꯑꯇꯣꯞꯄ ꯀꯨꯟ ꯃꯉꯥ ꯐꯥꯎꯕꯗꯨꯅ ꯈꯩꯗꯅ
ꯍꯣꯏ ꯑꯗꯨ ꯀꯨꯟ ꯃꯉꯥꯃꯨ ꯐꯪꯉꯗꯤ ꯌꯥꯔꯦ ꯑꯗ ꯈꯔꯇ ꯂꯤꯁꯤꯡ ꯇꯔꯥ ꯇꯔꯥꯃꯉꯥꯃꯨꯛꯗꯤ ꯑꯃꯁꯨ ꯌꯥꯏꯗꯅ
ꯇꯣꯏꯠꯇ ꯃꯨꯛꯂꯤ ꯑꯃꯗꯤꯗꯤꯔ
ꯎꯝ ꯅꯪꯗ ꯈꯣꯡꯗꯦꯅꯤ ꯑꯗꯣ ꯑꯩꯈꯣꯏꯒ ꯇꯤꯟꯅꯕ ꯑꯃꯗꯨꯁꯨ ꯌꯥꯎꯗꯣꯏ ꯅꯠꯇ꯭ꯔꯣ
ꯎꯝ ꯌꯥ ꯣꯏꯍꯖꯇ ꯆ
ꯅꯨ ꯀꯂꯥ ꯐꯣꯔ ꯌꯦ ꯉꯁꯤ
ꯎꯝ ꯑꯣꯞ ꯍꯔꯦ ꯀꯥꯞ ꯊꯔꯒꯁꯤ ꯑꯩꯈꯣꯏꯒꯤ ꯒꯥꯔꯤꯗꯨꯗ
ꯑ ꯀꯌꯥꯝ ꯀꯨꯏꯅ ꯀꯩꯅꯣ ꯇꯧꯗꯣꯏꯖꯥꯠꯅꯣ
ꯐꯪꯗꯦ ꯑꯗꯨꯗꯤ ꯅꯪ ꯌꯨꯝꯍꯟꯗꯣꯏꯔꯣ
ꯑꯩꯁꯦ ꯍꯣꯔꯦꯟ ꯍꯟꯁꯤꯔꯥꯅ ꯂꯧꯕ ꯅꯨꯡꯊꯤꯤꯟꯗ ꯏꯪ ꯇꯞꯅ ꯍꯟꯉꯗ ꯌꯥꯝ ꯉꯟꯅꯗꯤ ꯆꯠꯂꯨ
ꯅ ꯑꯗꯨꯒꯗꯨꯒ ꯀꯪ ꯀꯂꯇꯅ
ꯑꯩ ꯑꯗꯨꯒ ꯅꯣꯡ ꯅꯤꯅꯤꯃꯨꯛ ꯂꯩꯔꯒ ꯂꯥꯛ ꯀꯅꯤ ꯈꯨꯃꯥꯗꯨꯣ ꯅꯥꯕꯗꯨ ꯄꯨꯔ ꯐꯔꯛꯑꯒ
ꯎꯝ ꯎꯝ ꯍꯤꯗꯥꯛ ꯀꯩꯀꯩꯗꯤ ꯐꯖꯅ ꯆꯥ ꯈꯣꯠꯇꯕꯅꯤ ꯅꯠꯇ꯭ꯔꯣ
ꯇꯧꯋꯦ ꯊꯦꯔꯥꯄꯤ ꯆꯠꯂꯦ ꯍꯥꯏꯕꯅꯤ ꯉꯔꯥꯡ ꯑꯗꯨꯗ ꯈꯤꯇꯪꯗꯤ ꯌꯦꯡꯉꯦ
ꯎꯝ ꯍꯣꯏ ꯑꯗꯨꯃꯥꯏꯅ ꯂꯥꯏꯌꯦꯡ ꯀꯩꯀꯩ ꯍꯛꯆꯥꯥꯡꯅ ꯇꯧꯔꯗꯤ ꯀꯩꯅꯗ ꯃꯤꯗ ꯑ ꯅꯥꯕ ꯌꯥꯎꯕꯁꯨ ꯅꯨꯡꯉꯥꯏꯇꯦꯕꯣꯏꯃꯨꯡꯗꯀꯣ ꯑꯃ ꯑꯃ ꯅꯥꯔꯛꯄꯁꯨ ꯑꯣꯈ
ꯅ ꯇꯥꯕꯤ ꯂꯩꯁ ꯑꯗꯨꯗꯤ ꯁꯤꯗꯥꯁꯨ ꯂꯩꯥꯏꯅꯤꯡꯉꯦ ꯑꯗꯨꯗꯒꯤ ꯈꯪꯗꯦ ꯀꯩꯖꯧꯗꯅ
ꯃꯥꯅꯦ ꯑꯗꯨꯗꯩ ꯅꯣꯏ ꯃꯥꯅꯤ ꯃꯊꯟꯗꯁꯨ ꯑꯗꯨꯝ ꯂꯩꯀꯥꯟ ꯂꯩꯀꯥꯟꯗꯗꯤ ꯃꯥꯁꯨ ꯅꯨꯡꯉꯥꯏꯖꯔꯝꯃꯣ ꯋꯥꯈꯟꯗ
ꯍ
ꯅꯪ ꯑ ꯆꯠꯇꯅ ꯀꯩ ꯑꯣ ꯑꯗꯣ ꯅꯪ ꯍꯜꯂꯛꯑꯒ ꯆꯥꯛꯂꯦ ꯂꯝ ꯆꯥꯔꯁꯦ ꯑꯩꯈꯣꯏ ꯃꯈꯩ
ꯌꯥꯏꯌꯦ ꯇꯥꯔꯁꯨ
ꯎꯝ ꯆꯠꯒ ꯆ ꯑꯗꯨ ꯀ
ꯀꯣꯏ ꯑꯏ ꯊꯣꯡꯕꯒꯗ
ꯎꯝ ꯌꯦꯟ ꯊꯣꯡꯕꯅꯦ ꯅꯪꯅ ꯄꯥꯝꯖꯕꯤ ꯐꯣꯛꯀꯁ ꯍꯣꯟꯕꯗꯨꯅꯦ
ꯎ ꯑꯣꯀ ꯁꯒꯁꯤꯅ ꯅꯪ ꯅꯪꯅ ꯄꯥꯒ ꯆꯃꯤꯟꯅꯔꯣ
ꯑ ꯅꯨꯄꯥꯗꯕꯨꯗꯤ ꯍꯥꯏꯕꯅꯦ ꯃꯥꯅ ꯑꯣ ꯀꯁꯟ ꯦꯗꯪ ꯆꯥꯅꯤꯡꯕ꯭ꯔꯅꯦ ꯇꯧꯔꯛ ꯂꯨ ꯆꯀꯦ ꯈꯨꯣꯏꯁꯤ ꯆꯦ ꯍ
ꯍꯣꯏ ꯑ ꯀꯩꯅꯣꯒꯤꯗꯣ ꯑꯩꯈꯣꯏ ꯀ꯭ꯂꯥꯁꯇ ꯌꯥꯎꯕꯗꯣ ꯅꯪꯒꯤ
ꯎꯝ ꯑꯅꯤ ꯑꯍꯨꯝ ꯁꯨꯕꯅꯤꯅ ꯈꯪꯗ꯭ꯔꯦ
ꯍ ꯑꯅꯤ ꯑꯨꯝꯗꯣꯏꯅ ꯑꯩꯁꯨ ꯒ꯭ꯌꯥꯟ ꯇꯥꯗꯦ ꯑꯗꯣ ꯅꯪꯒꯤ ꯑꯦꯛꯁꯒꯤ ꯃꯃꯥꯟꯅꯕꯗꯣ
ꯑꯣ ꯑꯩꯗꯤ ꯍꯥꯟꯅ ꯈꯪꯅꯔꯝꯕ ꯅꯨꯄꯥꯒꯤ ꯃꯃꯥꯟꯅꯕꯗꯨꯗ
ꯍꯣꯏ ꯑꯗꯨꯗꯨꯒ ꯑꯃꯨꯨꯛ ꯅꯪꯗꯤ ꯏꯥꯡ ꯇꯧꯊꯠꯅꯩ ꯍꯥꯏꯕ ꯑꯃ ꯇꯥꯏ
ꯎꯝ ꯑꯗꯨ ꯄꯛꯇꯛ ꯁꯨꯡꯇꯛ ꯇꯧꯏꯗ
ꯑꯗꯨ ꯅꯠꯇ꯭ꯔꯒꯅ ꯅꯪꯒ ꯍꯦꯛ ꯍꯦꯛ ꯀꯧꯅꯕ ꯑꯗꯨꯗꯣ
ꯑꯃꯨꯕꯗꯣ
ꯑꯃꯨꯕ ꯅꯠꯇꯦ ꯑꯃꯨꯕꯗꯨꯁꯨ ꯍꯣꯏ ꯅꯪꯅ ꯑꯃꯨꯛ ꯅꯤꯡꯁꯤꯡꯍꯜꯂꯛꯑꯦ
ꯑꯃꯨꯕꯗꯨꯗꯤ ꯑꯗꯨꯝ ꯅꯤꯡꯁꯤꯡꯉꯦ
ꯎꯝ ꯑꯃꯨ ꯑꯃꯨꯗꯨꯅꯁꯨ ꯅꯪ ꯌꯥꯝ ꯄꯥꯝꯖꯕꯅꯤ ꯈꯪꯉꯦ
ꯎ ꯑꯩꯒꯤ ꯑꯩꯒꯤ ꯐꯖꯕꯁꯤꯗ ꯃꯥꯅ ꯉꯥꯎꯖꯔꯤꯅꯤ
ꯐꯔꯅꯦ
ꯑꯩꯁꯤꯗꯣꯔꯦ
ꯑꯉꯧꯕ ꯅꯠꯇꯕ ꯂꯣꯟ ꯈꯔ ꯈꯛ ꯈꯣꯏꯕꯗꯨꯁꯨ ꯅꯪꯒꯤꯗꯤ
ꯑꯀꯪꯕꯗꯣ
ꯎꯝ
ꯀꯖꯤꯡꯉꯣꯏ ꯀꯩ ꯑꯣꯏ ꯆꯣꯡꯕꯗꯨꯔꯥ
ꯍꯣꯏ ꯃꯦꯟ ꯃꯥꯟ ꯇꯥꯗꯕꯗꯨ
ꯎꯝ ꯅꯍꯥꯟ ꯅꯨꯃꯤꯗꯥꯡ ꯑꯃ ꯑꯩꯅ ꯌꯨꯝꯗ ꯂꯩꯔꯤꯉꯩꯗꯣ ꯀꯩꯅꯣ ꯇꯧꯔꯛꯑꯝꯃꯦ ꯑꯗꯨꯒ ꯑꯩꯗꯣ ꯑꯗꯨꯝ ꯃꯤꯁ ꯀꯣꯜ ꯇꯥꯍꯜꯂꯦꯕꯀꯣ ꯑꯗꯨꯒ ꯑꯩꯅ ꯀꯩꯗꯧꯔꯒꯦ ꯍꯥꯏꯔꯒ ꯍꯪꯕ ꯀꯩꯅꯣ ꯑꯣꯏꯅ ꯏꯔꯒ ꯑꯗꯨꯒ ꯇꯧꯗꯦ ꯍꯥꯏꯔꯒ ꯍꯜꯂꯛꯇ꯭ꯔꯤꯕ
ꯁꯔꯅꯦ
ꯐꯣꯟꯗꯣ ꯄꯥꯏꯗꯅꯤꯗ ꯑꯗꯨꯝ ꯀꯩꯅꯣ ꯇꯥꯍꯜꯂꯒ ꯍꯪꯕꯗꯨꯗ ꯑꯗꯨꯃꯥꯏꯅ ꯑꯃꯨꯛ ꯍꯥꯏꯔꯛꯏꯕ ꯅꯤꯁꯥꯒꯨꯝꯕ ꯆꯥꯁꯤꯜꯂꯨꯕ꯭ꯔꯥ ꯈꯪꯗꯦ
ꯑꯣꯏꯔꯝꯅꯤ
ꯀꯩꯅꯣꯅꯤꯀꯣ ꯃꯥ ꯆꯣꯡꯉ ꯂꯩꯕ꯭ꯔꯥ ꯈꯪꯗꯦ
ꯅꯅꯁꯨꯄꯥ ꯈꯔ ꯄꯥꯝꯖꯕꯒ
ꯎꯝ ꯑꯩꯅ ꯏꯔꯥ ꯑꯗꯨꯝ ꯇꯧꯁꯤꯂꯤꯗꯅ ꯃꯉꯣꯟꯗ
ꯎꯝ ꯑꯗꯨꯅꯅꯦ ꯎꯍꯧꯗꯕꯅꯤꯅ ꯂꯩꯉꯨꯝꯗ
ꯎꯝ ꯃꯥꯗꯣ ꯅꯤꯁꯥ ꯈꯤꯇꯪ ꯆꯥꯁꯤꯜꯂꯒ ꯅꯨꯄꯤꯒꯨꯝꯕ ꯈꯥꯏꯅꯤꯡꯉꯛꯄ ꯃꯥꯜꯂꯦ
ꯍꯣꯏ ꯎ ꯅ ꯑꯃ ꯊ ꯅ ꯑꯃ ꯊ ꯃꯦꯠꯇ ꯇꯧꯒ ꯅꯪꯒꯤ
ꯑꯧ ꯏꯁꯩ ꯊꯥꯔꯒ ꯗꯥꯟꯁ ꯇꯧꯕꯒꯤ ꯀꯩꯅꯣ ꯊꯣꯡꯕ ꯈꯣꯠꯄ ꯇꯧꯕꯒꯤꯗꯣ
ꯎꯝ
ꯑꯗꯨꯁꯨ ꯑꯩ ꯅꯉꯣꯟꯗ ꯏꯔꯥꯡ ꯍꯧꯖꯤꯜꯂꯤꯗꯅ ꯑꯩꯈꯣꯏ ꯃꯌꯥꯝꯒꯤ ꯑꯔꯣꯏꯕ ꯅꯨꯃꯤꯠꯀꯤꯗꯣ
ꯍꯣꯏ
ꯑ ꯌꯥꯗꯕꯩꯅꯦ ꯑꯩꯅ ꯍꯥꯏꯗꯤ ꯍꯥꯏꯕꯅꯦ
ꯇ ꯑꯅꯤ ꯀꯥꯉꯦꯅ
ꯎ ꯉꯔꯥꯡ ꯅꯨꯃꯤꯗꯥꯡꯗꯣ ꯑꯃ ꯃꯄꯥꯟꯗ ꯂꯩꯕ ꯏꯃꯥꯟꯅꯕꯤꯗꯣ ꯑꯩꯈꯣꯏ ꯂꯩꯇꯕꯤ ꯗꯨꯀꯥꯟꯗ ꯆꯥꯛ ꯊꯣꯡꯉ ꯆꯥꯕꯤꯗꯣ ꯃꯥꯒ ꯑꯅꯤꯒ ꯍꯅ ꯋꯥꯔꯤꯔꯦ
ꯎꯝ ꯃꯥꯒꯁꯨ ꯁꯥꯟꯅꯔꯕ
ꯎꯝ ꯋꯥꯖꯅꯅꯦ ꯃꯤꯔꯣꯅꯤ